ꯍꯜꯂꯣ ꯒꯨꯗ ꯃꯣꯔꯅꯤꯡ
ꯨꯗ ꯃꯣꯔꯅꯤꯡ ꯒꯗ ꯃꯣꯔꯅꯤꯡ ꯑꯣ ꯄꯨ ꯀꯌꯥ ꯑꯃꯨ ꯀꯔꯒꯦ
ꯑꯁ ꯍꯧꯒꯠꯄ ꯀꯨꯏꯗ꯭ꯔꯤ ꯕ꯭ꯔꯁꯀ ꯇꯧꯗ꯭ꯔꯤꯗ ꯕ꯭ꯔꯁ ꯇꯧꯕ ꯇꯜꯂꯦꯅ꯫
ꯋꯦꯗꯔꯁꯤꯁꯨ ꯏꯪꯇꯛ ꯂꯥꯛꯇꯛ ꯀꯣꯏꯕꯆꯠ ꯂꯥꯗꯤ ꯅꯨꯡꯉꯏꯅꯤꯅꯦ ꯁꯤꯗꯤ꯫
ꯋꯦꯗꯔꯁꯦ ꯉꯔꯥꯡꯁꯨ ꯅꯨꯡꯉꯥꯏꯅꯨꯡ ꯁꯥ ꯁꯥꯗꯕꯤꯗ꯫ ꯁꯤ ꯋꯦꯗꯔꯁꯦ ꯑꯗꯨꯝ ꯂꯩꯕ꯫
ꯏꯇꯛ ꯂꯥꯛꯇ ꯀꯣꯏꯕꯒ ꯆꯠꯂꯗꯤ ꯅꯨꯡꯉꯥꯏꯅꯤꯕ꯫
ꯑꯁ ꯀꯤꯍꯣꯝꯆꯥꯥꯕ ꯆꯠꯅꯤꯡꯉꯤꯅꯦ ꯑꯩꯗꯤ ꯀꯥꯏ꯫
ꯑꯩ ꯀꯤꯍꯣꯝ ꯆꯥꯕꯗ ꯆꯠꯁꯦꯅ ꯍꯥꯏꯕꯅꯤ ꯃꯉꯥꯜꯗꯣ꯫
ꯌꯨꯝ꯫
ꯋꯥꯏꯊꯧꯒꯤꯗꯨꯗ ꯍꯣꯔꯦꯟ ꯆꯠꯎꯁꯤꯔꯣ꯫ ꯆꯤꯡꯤꯡꯗꯁ ꯅꯤꯡ ꯑꯣꯏꯅ ꯑꯗꯨꯔꯒꯅꯥ ꯍꯥ
ꯆꯤꯡꯒꯤꯗꯨꯗꯤ ꯑꯃꯨꯛ ꯂꯥꯞꯄꯤꯗ ꯀꯩꯅꯔꯣꯝꯗꯅꯤꯗꯅ ꯅꯄꯣꯛꯁꯃꯑꯗ
ꯅꯠꯇꯦ ꯁꯤꯒꯤ
ꯑꯣ ꯀꯩꯅꯣꯒꯤꯗꯣ ꯑꯣ ꯐꯨꯅꯥ ꯃꯔꯤꯡꯒꯤꯗꯣ
ꯄꯨꯔꯥ ꯃꯔꯤꯡꯒꯤꯗꯨꯗ
ꯎ ꯌꯥꯕꯖꯥꯠꯅꯤ ꯐꯦꯠ ꯅꯨꯡꯗꯥꯡꯏꯔꯝ ꯄꯨꯡ ꯃꯔꯤ ꯇꯥꯔꯛꯄ ꯑꯍꯨꯝ
ꯃꯔꯤꯗꯤ ꯊꯦꯡꯃꯜꯂꯦꯊꯨ ꯑꯍꯨꯝ ꯑꯗꯨꯋꯥꯏꯗ ꯑꯍꯨꯝ ꯑꯗꯥꯏꯗ ꯇꯧꯁ ꯁꯤꯅꯤ꯫
ꯍꯣꯔꯦꯟ ꯍꯣꯔꯦꯟ ꯑꯍꯤꯡ ꯂꯣ ꯕꯣꯜ ꯂꯩꯕꯗꯨꯕꯣ꯫
ꯂꯩꯕꯔꯦ꯫ ꯐ꯭ꯔꯥꯟꯁ ꯀꯥ ꯅꯣꯔꯋꯦꯒ ꯎꯝ ꯑꯥ ꯐ꯭ꯔꯥꯟꯁ꯫
ꯐ꯭ꯔꯥꯟꯁ ꯃꯣꯔꯣꯀꯣꯒꯅꯦ꯫
ꯑ ꯄꯨꯡ ꯑꯃꯃꯥꯏꯒꯤ ꯂꯩ꯫
ꯐ꯭ꯔꯥꯟꯁꯅ ꯇꯧꯒꯤꯗꯧ ꯃꯥꯜꯂꯤꯗ ꯑꯩꯗꯤ꯫
ꯎꯝ꯫ ꯐ꯭ꯔꯥꯟꯁꯅ ꯇꯧꯈꯤꯗꯣ ꯃꯥꯂꯦ ꯑꯗꯣ ꯕꯦꯛꯇꯤ ꯃꯣꯔꯣꯀꯣꯁꯨ ꯕꯦꯒ ꯂꯤꯡꯕꯅꯦꯕ꯫ ꯇꯧꯕꯨꯗꯤ ꯇꯧꯈꯤꯅꯤꯗ ꯐ꯭ꯔꯥꯟꯁꯅ ꯐ꯭ꯔꯥꯟꯁꯇꯤ ꯀꯥꯏ ꯂꯤꯡꯕ ꯉꯥꯛꯇ꯫ ꯁꯞꯁꯇꯤꯇ꯭ꯌꯨꯠ ꯐꯥꯎ ꯂꯤꯡꯉꯦ ꯃꯣꯏꯁꯦ꯫
ꯎꯝ꯫ ꯃꯣꯔꯣꯀꯣꯁꯨ ꯐꯖꯅꯗꯤ ꯗꯤꯐꯦꯟꯁꯁꯨ ꯐꯖꯅ ꯁꯥꯟꯅꯩꯌꯦ ꯃꯣꯏꯁꯨ꯫
ꯗꯤꯐꯦꯟꯁ ꯃꯤ ꯗꯤꯐꯦꯟꯁ ꯂꯤꯡ ꯀꯥꯡꯒꯨꯅꯤ ꯑꯗꯨꯅ ꯗꯤꯐꯦꯟꯁ ꯂꯤꯡꯕꯅꯦꯕ꯫
ꯈꯪꯗꯦꯗ ꯋꯥꯔꯜ ꯀꯞꯁꯦ ꯑꯥꯔꯖꯦꯟꯇꯤꯅꯥꯅ ꯑꯃꯨꯛ ꯂꯧꯍꯟꯈ꯭ꯔꯁꯤꯔꯥ꯫
ꯑꯁ ꯑꯗꯨꯗꯤ ꯌꯥꯔꯣꯏꯍꯦ ꯃꯤꯅꯣꯛ ꯃꯩꯁꯥ ꯃꯔꯛꯁꯤꯗ꯫
ꯅꯣꯏ ꯀꯥꯡꯒꯨ ꯑꯍꯤꯡ ꯇꯨꯝ ꯌꯥꯔꯣꯏꯗ꯭ꯔꯤ ꯑꯗꯨꯗꯤ ꯌꯦꯡꯉꯨ꯫
ꯀꯩꯅꯣꯒꯤ ꯀꯩꯅꯣꯒ ꯇꯥꯒ꯭ꯔꯗꯥꯅꯦ ꯁꯨꯏꯖꯔꯂꯦꯟꯒꯔꯣ ꯀꯩꯅꯣ ꯇꯥꯒꯤꯗꯨꯕꯣ꯫
ꯁꯨꯏꯖꯔꯂꯦꯟꯒ ꯂꯦꯟ ꯇꯥꯔꯤꯕꯅꯤ꯫
ꯑꯁ ꯑꯩꯅꯗꯤ ꯀꯂꯝꯕꯤꯌꯥꯒ ꯀꯂꯝꯕꯤꯌꯥꯒ ꯇꯥꯕ ꯂꯥꯏ ꯈꯨꯔꯝꯃꯒ꯫
ꯀꯂꯥꯝꯕꯤꯌꯥ ꯄꯣꯍꯧꯔꯦ꯫
ꯀꯌꯥꯗꯅꯣ ꯄꯣꯏꯗꯨꯕꯣ꯫
ꯄꯦꯅꯥꯜꯇꯤꯗꯅꯤꯗ꯫
ꯑꯣ꯫
ꯗ꯭ꯔꯣꯆꯠꯄ ꯗ꯭ꯔꯣꯆꯠꯂꯕ ꯑꯝ꯫ ꯆꯠꯅ ꯉꯝꯗ꯭ꯔꯣ ꯆꯠꯅ ꯉꯝꯗꯕꯗꯩ ꯃꯇꯝ ꯍꯥꯞꯄ ꯁꯥꯟꯅꯔꯦ ꯃꯇꯝ ꯍꯥꯞꯄ ꯁꯥꯟꯅꯔꯁꯨ꯫ ꯆꯟꯅ ꯉꯝꯗ꯭ꯔꯦ ꯄꯦꯅꯥꯜꯇꯤ ꯀꯥꯎꯅꯔꯦ ꯄꯦꯅꯥꯜꯇꯤꯗ꯫ ꯑꯅꯤ ꯃꯤꯁ ꯑꯣꯏꯔꯦ ꯁꯦꯞ ꯇꯧꯈꯦ ꯑꯃꯅ ꯅꯥꯀꯟꯗ ꯆꯣꯡꯊꯣꯛꯈꯤꯕ꯫ ꯑꯃꯅ ꯁꯦꯞ ꯇꯧꯕ ꯑꯗꯩ ꯑꯗꯨꯝ ꯀꯥꯈ꯭ꯔꯦꯅ ꯁꯨꯏꯖꯥꯔꯂꯦꯟꯅ꯫
ꯁꯨꯏꯖꯔꯂꯦꯟ ꯍꯧꯖꯤꯛ ꯕꯣꯜ ꯐꯥꯖꯕꯔꯣ ꯀꯩꯅꯣ꯫
ꯐꯖꯩꯗꯗꯤ ꯋꯥꯔꯜ ꯀꯞ ꯀ꯭ꯋꯥꯇꯔ ꯐꯥꯏꯅꯦꯜ ꯌꯧꯔꯛꯑꯕꯁꯤ ꯕꯣꯜ ꯐꯖꯕ ꯉꯥꯛꯇꯅꯤ ꯀꯩꯇꯧꯔꯒꯦ꯫
ꯑ꯫ ꯑꯩꯅ ꯈ꯭ꯋꯥꯏ ꯆꯠꯅꯤꯡꯕ ꯂꯝꯅꯤ ꯁ꯭ꯋꯤꯖꯔꯂꯦꯟꯁꯦ
ꯎꯝꯝ
ꯖꯄꯥꯟ ꯎꯝ ꯆꯝꯄꯥꯟ ꯅꯨꯡꯉꯥꯏꯅ ꯑꯝꯇ ꯆꯠꯅꯤꯡꯗꯦꯁꯨ ꯇꯨꯔꯦꯜꯂꯦꯟ ꯌꯥꯝ ꯆꯠꯅꯤꯡꯉꯦ ꯃꯣꯏꯒꯤ ꯌꯥꯝ ꯊꯤꯅ ꯏꯪ ꯏꯪ ꯂꯥꯎꯔꯒ ꯃꯣꯏꯒꯤ ꯅꯦꯆꯔꯒꯤ ꯍꯥꯏꯗꯤ ꯀꯩ ꯍꯥꯏꯅꯤ ꯐꯖꯕ ꯌꯥꯝ ꯂꯩꯌꯦ ꯃꯣꯏꯁꯦ
ꯃꯅꯤꯄꯨꯔꯒ ꯆꯞ ꯃꯥꯟꯅꯩꯗꯤ ꯃꯅꯤꯄꯨꯔꯗ ꯑꯗꯨꯝ ꯆꯠꯂꯨ ꯀꯩꯅꯣꯒꯗꯤ
ꯎꯝ ꯃꯅꯤꯄꯨꯔ ꯍꯧꯖꯤꯛ ꯆꯠ ꯌꯥꯔꯤꯕ꯭ꯔꯅꯦ꯫
ꯁꯤ ꯅꯣꯏ ꯂꯥꯡꯊꯕꯥꯝ ꯁꯤꯒꯤ ꯆꯤꯡ ꯂꯩꯁꯤꯗꯤ꯫
ꯃꯊꯪ ꯃꯊꯪ ꯊꯥꯗꯗꯤ ꯑꯩ ꯍꯨꯏ ꯑꯃꯇ ꯂꯧꯔꯨꯒꯦ ꯇꯧꯕꯅꯦ ꯊꯧꯕꯥꯜꯗꯒꯤ꯫
ꯏꯁ꯫ ꯂꯧꯔꯨꯔꯅꯨ ꯏꯕꯨꯡꯉꯣ ꯑꯣ ꯌꯨꯝꯗ ꯂꯣꯏꯕ ꯑꯣꯏꯗꯤ ꯐꯩ꯫ ꯍꯣꯁꯇꯦꯜꯗꯗꯤ ꯇꯧꯔꯨꯔꯅꯨ ꯈꯤꯔꯦ꯫
ꯁꯤꯗꯕꯨꯗꯤ ꯅꯨꯃꯤꯠ ꯅꯤꯅꯤꯃꯨꯛꯇꯤ ꯊꯝꯃꯝꯒꯅꯤ ꯑꯗꯨꯒ ꯑꯃꯨꯛ ꯄꯨꯊꯒꯦ ꯇꯧꯕ
ꯒꯤ ꯑꯣꯏꯗꯔꯣ
ꯅꯠꯇꯦ ꯊ ꯋꯥ ꯀꯩꯅꯣꯗ ꯊꯧꯕꯥꯜ ꯑꯩꯈꯣꯏꯁꯦ ꯍꯦꯛ ꯈꯪꯅꯕ ꯃꯣꯏ ꯅꯨꯄꯥ ꯃꯣꯏꯁꯦ
ꯍ
ꯀꯩꯅꯣꯅꯦ ꯒꯣꯜꯗꯟ ꯔꯤꯇ꯭ꯨꯕꯔ ꯃꯤꯛꯁꯅꯦ ꯃꯣꯏꯗꯣ
ꯎꯝ
ꯃꯆꯨ ꯀꯩꯅꯣ ꯃꯆꯨꯗ ꯑꯄꯪ ꯑꯄꯪ ꯃꯆꯨ ꯑꯄꯪꯒꯤꯗꯨꯅ ꯃꯆꯨꯗꯣ ꯈꯤꯇꯪ ꯌꯥꯛꯁꯜꯂꯤꯗꯅ ꯑꯃ ꯋꯥꯥꯎꯊꯣꯛꯄꯤꯔꯣ ꯆꯥꯟꯗꯣꯟ ꯃꯆꯨꯗꯣ ꯎꯝ ꯐꯖꯔꯝꯅꯤ ꯑꯗꯨ ꯑꯗꯨꯝ
ꯍꯣꯏ
ꯑ ꯂꯧꯔꯒꯦ ꯇꯧꯕꯅꯤ ꯑꯗꯣ ꯍꯟꯗꯛ ꯍꯟꯗꯛ ꯊꯥ ꯂꯧꯒꯦ ꯇꯧꯕꯅꯦ ꯍꯟꯗꯛ ꯊꯥꯁꯦ ꯏꯉꯥ ꯏꯉꯥ ꯊꯥꯅꯤꯅ ꯍꯨꯏ ꯂꯧꯕꯒꯨꯝꯠ ꯈꯣꯠꯄꯁꯦ ꯁꯤ ꯍꯥꯏ ꯁꯤꯒꯜꯂꯦꯕ ꯍꯨꯏ ꯂꯧꯕꯁꯨ ꯊꯥ ꯂꯩ ꯃꯥꯜꯂꯦ
ꯎꯝ
ꯑꯣ
ꯅꯣꯡ ꯆꯤꯡꯁꯨ ꯆꯨꯏꯗ ꯆꯣꯠ ꯆꯣꯠ ꯂꯥꯛꯕ ꯃꯣꯏ ꯆꯔ ꯌꯥꯝ ꯂꯩ ꯃꯤꯗꯤ ꯌꯥꯝ ꯋꯥꯡꯕꯅꯤꯅ
ꯎꯝ
ꯖꯤꯕ ꯄꯥ ꯉꯛꯇ ꯂꯧꯅꯗ ꯑꯗꯨꯝ ꯇꯦꯡꯉꯦ ꯌꯦꯟꯗ ꯑꯣꯏꯔꯁꯨ
ꯑꯥ ꯍꯨꯏꯗꯨꯁꯨ ꯌꯥꯝ ꯅꯥꯒꯟꯕ ꯒꯣꯜ ꯒꯣꯜꯗꯟ ꯔꯤꯇ꯭ꯕꯔ ꯌꯥꯝ ꯅꯥꯒꯟꯕꯅꯤꯅ
ꯑ ꯊ ꯀꯦꯔꯣ ꯏ ꯅꯥꯒꯟ ꯃꯅꯤꯗꯦ ꯁꯤ ꯂꯁꯤꯅ ꯑꯩꯈꯣꯏ ꯏꯟꯚꯥꯏꯔꯣꯟꯃꯦꯟꯁꯤꯗꯤ ꯑꯦꯗꯥꯞ ꯇꯧꯈ꯭ꯔꯕꯅꯤꯅ
ꯎꯝ
ꯍꯣꯂꯤ ꯌꯦꯟꯕꯠꯖꯦ ꯀꯈꯤꯇ ꯇꯧꯕꯗ ꯄꯅꯥ ꯅ
ꯎꯝ
ꯆꯟꯅꯔ ꯆꯗꯦ ꯍꯨꯏꯌꯦ ꯉꯍꯥꯟ ꯃꯣꯏ ꯗꯤꯔꯥꯁ ꯅꯥ ꯑꯃ ꯂꯩꯕꯗꯣ ꯂꯦꯕꯥꯗꯣ ꯭ꯕꯔꯥꯎꯟ ꯃꯆꯨꯗ ꯊꯒꯠꯂꯦ ꯐꯜꯖꯩ ꯄꯣ ꯏ ꯃꯅꯦ ꯂꯕ ꯑꯗꯨꯣꯕ꯭ꯔꯣ
ꯎꯝ ꯖꯤꯔꯥꯥꯁꯦꯟꯣꯏꯗꯣ ꯃꯣꯏꯔꯥꯡꯒꯤꯕ꯭ꯔꯣ
ꯃꯦ ꯀꯩꯅꯣ ꯕꯖꯥꯔꯗ ꯔꯦꯡꯀꯣꯠ ꯌꯣꯟꯕ ꯆꯥ ꯌꯣꯟꯕ ꯑꯃ ꯂꯩꯕꯗꯣ ꯈꯪꯗꯔꯣ ꯄꯦꯠ ꯁꯣꯞꯁꯨ ꯇꯧꯕꯅꯦ ꯃꯥ
ꯎꯝ
ꯃꯥ ꯂꯦꯕꯔꯗꯨ ꯕ꯭ꯔꯥꯎꯟ ꯑꯃ ꯊꯥꯒꯠꯂꯤ ꯐꯖꯩ ꯕ꯭ꯔꯥꯎꯟ ꯑꯝꯅꯦ ꯕ꯭ꯂꯦꯛ ꯑꯝꯅꯦ ꯃꯥ ꯌꯣꯟꯕꯅꯦꯕ ꯄꯦꯠ ꯁ‌ꯣꯞ ꯇꯧꯕꯅꯦꯕ
ꯎꯝ
ꯕ꯭ꯔꯥꯎꯟ ꯑꯅꯦ ꯕ꯭ꯂꯦꯛ ꯑꯅꯦ ꯑꯗꯩ ꯑꯉꯥꯡ ꯃꯆꯨ ꯑꯝꯅꯦ ꯌꯣꯅꯤꯅ ꯊꯥꯒꯠꯂꯛꯄ ꯐꯖꯩꯩꯅ
ꯎꯝ ꯃꯃꯜ ꯃꯃꯜꯗꯤ ꯐꯖꯔꯝꯃꯅꯤ
ꯃꯃꯟꯕꯨꯗꯤ ꯐꯖꯔꯝꯃꯅꯤ
ꯗꯥꯏꯔ ꯀꯔꯣ ꯑ ꯃꯣꯏꯗ‌ꯣ ꯊꯥ ꯀꯌꯥ ꯁꯨꯔꯕ ꯍꯨꯏꯅ‌ꯣ ꯃꯣꯏꯅ ꯌꯣꯜꯂꯤꯗ‌ꯣ
ꯃꯣꯏ ꯊꯥ ꯑꯍꯨꯝꯃꯨꯛ ꯁꯨꯔꯝꯗꯧ ꯃꯥꯜ ꯑꯅꯤ ꯑꯍꯨꯝꯃꯨꯛ
ꯎꯝ
ꯇ‌ꯣ ꯄꯤꯛꯏꯕ ꯑꯗꯨꯝ
ꯎꯝ ꯀꯩꯅꯣꯗꯤ ꯂꯣꯏꯔꯝꯃ ꯆꯥꯛ ꯆꯥꯕ ꯀꯩꯗꯤ ꯍꯩꯔꯝꯃꯅꯤ ꯊꯥ ꯑꯍꯨꯝ ꯁꯨꯕ ꯍꯥꯏꯁꯦ
ꯍꯩ ꯍꯩ ꯆꯥꯛ ꯆꯥꯕ ꯊꯥ ꯑꯝ ꯈꯔ ꯍ‌ꯦꯜꯂꯛꯄꯗ ꯗꯨꯝ ꯍꯩꯕꯅ‌ꯦ
ꯎꯝ
ꯑꯩꯈꯣꯏ ꯀꯨꯇꯨ ꯄꯨꯔꯛꯄꯗꯣ ꯊꯥ ꯐꯥꯗꯕꯤ ꯄꯔꯛꯏꯗꯨ ꯀꯩ
ꯎꯝ ꯆꯥꯛ ꯆꯥꯔꯒ ꯆꯥꯛ ꯆꯥꯕ ꯍꯩꯔꯒ ꯄꯣꯔꯛꯄꯗꯨꯅ ꯐꯩꯅꯤ
ꯐꯩꯑꯦ ꯆꯥꯛ ꯆꯥꯕ ꯍꯩꯇꯕꯤ ꯄꯣꯔꯛꯄ ꯀꯥꯡꯕꯨꯁꯤꯅ‌ꯦ ꯁꯦꯟꯅꯕꯗ ꯊꯤ ꯆꯤꯠꯂꯤꯁꯦ
ꯎꯝ ꯑꯁ ꯑꯩꯈꯣꯏ ꯀꯃꯥꯏ ꯇꯧꯗꯣꯏꯅꯣ ꯈꯪꯗꯦ ꯑꯩꯈꯣꯏ ꯑꯩꯈꯣꯏꯗꯤ ꯍꯨꯏꯁꯨ ꯍꯥꯟꯅꯗꯒꯤ ꯂꯣꯏꯔꯛꯇꯕ ꯉꯥꯇꯅꯤ ꯑꯩꯈꯣꯏ ꯑꯩꯈꯣꯏ ꯏꯃꯨꯡꯒꯤ ꯃꯤꯁꯤꯡꯗꯣ
ꯀꯩꯅ‌ꯣ ꯄꯣꯛꯇꯤ ꯄꯣꯛꯈ꯭ꯔꯕꯕ ꯃꯆꯥ
ꯄ‌ꯣꯛꯈ꯭ꯔꯦ ꯀꯨꯏꯔꯦ ꯊꯥ ꯎꯝ ꯍꯟꯗꯛꯀ ꯊꯥ ꯑꯅꯤ ꯁꯨꯗꯣꯏꯅꯦ ꯊꯥ ꯑꯅꯤ ꯍꯦꯜꯂꯒ ꯂꯧꯋ‌ꯣꯌꯦ ꯀꯩꯅꯣ ꯃꯃꯥꯏ ꯃꯈꯣꯝ ꯊꯛꯏ
ꯑꯣ
ꯏꯉ‌ꯦꯟꯗ ꯍꯦꯛ ꯂꯧꯔꯣ ꯑꯗꯨꯏ ꯑꯣꯏꯔꯅ
ꯎꯝ ꯌꯥꯝ ꯂꯩꯅ ꯇꯧꯋꯦ ꯃꯥꯏꯀꯩ ꯆꯥꯟꯅꯕ ꯆꯥꯟꯅꯗꯕ ꯑꯃꯨꯛ ꯂꯩ ꯒ꯭ꯌꯥꯟꯃ‌‌ꯦꯟ ꯑꯝꯇꯥꯗꯦ ꯍꯨꯏ ꯂꯧꯔꯨ ꯅꯍꯥꯟ ꯀꯩꯝ ꯇꯧꯕꯗꯨꯗ
ꯅꯣꯏꯒꯤꯗꯤ ꯑꯥ ꯊꯧꯕꯥꯜꯗꯨ ꯀꯩꯅꯣ ꯊꯣꯛꯑꯝꯃ ꯃꯃꯥꯡ ꯊꯣꯛꯑꯝꯃꯅꯤꯅꯦ
ꯑꯩꯅ ꯑꯃꯨꯛ ꯑꯩꯅ ꯑꯃꯨꯛ ꯁꯤꯗꯩ ꯂꯧꯗꯣꯏꯅꯤꯗꯅ ꯏꯝꯐꯥꯜꯗꯒꯤ ꯊꯧꯕꯥꯜꯗ ꯑꯃꯨꯛ ꯑꯗꯒꯤ ꯀꯩꯅꯣ ꯇꯧ ꯀꯩꯅꯣ ꯇꯧꯗꯣꯏꯅꯦ ꯍꯨꯏꯁꯦ
ꯃꯣꯏꯔꯥꯡꯗ ꯄꯨꯗꯣꯏ ꯅꯠꯇ꯭ꯔꯣ ꯂꯣꯏꯗꯣꯏ ꯅꯠꯇ꯭ꯔꯣ ꯑꯗꯨꯏ ꯅꯣꯏꯒ ꯃꯣꯏꯔꯥꯡꯒꯗꯤ ꯑꯥ ꯊꯧꯕꯥꯜꯒꯗꯤ ꯀꯩꯅꯣ ꯑꯣꯏꯔꯝꯃꯅꯤꯗꯅ ꯃꯃꯥꯡ ꯃꯅꯤꯡ ꯑꯣꯏꯔꯝꯃꯅꯤ ꯃꯃꯥꯡ ꯃꯅꯤꯡ ꯑꯣꯏꯔꯝꯃꯅꯤꯗ ꯊꯧꯕꯥꯜ ꯅꯣꯏ ꯃꯃꯥꯡ ꯇꯥꯗ‌ꯣꯏ ꯑꯣꯏꯔꯝꯅꯤ
ꯎꯝ ꯑꯗꯨꯃꯨꯛ ꯂꯨꯔꯤꯁꯤꯅ ꯑꯃꯨꯛ ꯑꯩꯈꯣꯏ ꯆꯦꯛꯒ ꯈꯪꯅꯕ ꯑꯣꯏꯕꯅꯤꯅ ꯍꯌꯦꯡ ꯃꯣꯏꯗꯤ ꯎꯝ ꯀꯩꯅꯣ ꯇꯧꯋꯦ ꯅꯨꯡꯁꯤꯅꯤꯉꯥꯏꯗ ꯊꯋꯥꯏ ꯄꯥꯟꯕ ꯄꯣꯠ ꯄꯤꯅꯕ ꯐꯠꯇꯦ ꯈꯣꯠꯇꯦ ꯇꯧꯋꯤꯗꯅ
ꯎꯝ
ꯀꯩꯅꯣ ꯇꯧꯔꯒ ꯃꯉꯥꯜꯂ ꯀꯅꯥꯅꯣꯝꯃ ꯆꯠꯂꯒ ꯂꯧꯍꯜꯂꯅꯤꯗꯅ ꯃꯥꯅ ꯑꯣꯏꯅ ꯂꯨꯄꯥ ꯆꯥꯝꯃ ꯆꯅꯤ ꯄꯤꯔꯒ
ꯑꯣ
ꯑꯗꯣ ꯁꯤ ꯄꯣꯔꯛꯑꯒ ꯃꯥꯏꯗ ꯅꯣꯡꯃ ꯃꯥꯒꯤꯗ ꯅꯣꯡꯃ ꯂꯩꯍꯜꯂꯒ ꯑꯦ ꯑꯗꯨ ꯑꯩꯅ ꯑꯃꯨꯛ ꯂꯧꯗꯣꯏꯅꯦꯕ
ꯎꯝ
ꯌꯨꯝꯗ ꯄꯨꯊꯈꯤꯗꯨꯏ ꯃꯥ ꯂꯧꯋ‌ꯦ ꯁꯛꯇꯥ ꯑꯁꯥꯡꯕ
ꯃꯥꯏꯇꯣ ꯌꯥꯗ꯭ꯔꯦ ꯄꯩꯁꯥꯁꯨ ꯄꯥꯏꯗꯦ ꯊꯕꯛ ꯆꯠꯄ ꯌꯥꯕ ꯀꯩ ꯀꯩ ꯂꯩ
ꯊꯕꯛꯁꯦ ꯀꯦꯇꯔꯤꯡ ꯈꯔ ꯆꯠꯂ ꯑꯁ ꯑꯦꯅꯤ ꯋꯥꯛꯇꯤꯡ ꯇꯜꯂꯦ ꯏꯁꯥ ꯗꯝ ꯂꯣꯏ
ꯑꯣ ꯂꯣꯏꯅ ꯅꯣꯏ ꯑꯦꯅꯤ ꯋꯥꯀꯤꯗꯤꯒꯗꯒꯦ ꯑꯗꯨꯗꯤ ꯖꯨꯒꯥꯂꯤꯁꯨ ꯑꯗꯨꯝ ꯐꯠꯇ꯭ꯔꯣ ꯖꯨꯒꯥꯔꯤꯅꯤꯁꯨ ꯄꯩꯁꯥ ꯌꯥꯝꯃꯦ ꯑꯦꯅꯤꯃꯛꯇꯨꯗꯤ ꯑꯦꯅꯤ ꯋꯥꯛꯀꯤꯅ ꯅꯣꯡꯃꯗ ꯀꯌꯥ ꯄꯤ ꯆꯥꯇꯔꯦꯠ
ꯀꯩꯅꯣꯁ ꯄꯨꯡ ꯄꯨꯡꯗ ꯂꯩꯌꯦꯗ ꯄꯨꯡ ꯄꯨꯡ ꯑꯍꯥꯟꯕꯩ ꯄꯨꯡꯗꯅ ꯂꯨꯄꯥ ꯆꯅꯤ ꯁꯥꯔꯅꯤ ꯑꯗꯨ ꯃꯇꯨꯡ ꯄꯨꯡ ꯇꯥꯔꯛꯄꯗꯅꯄꯥ ꯆꯥꯝ ꯆꯥꯝ ꯁꯥꯗꯣꯏ
ꯑꯁ ꯖꯨꯒꯥꯔꯤ ꯆꯠꯊꯣꯛꯑꯒ ꯂꯨꯄꯥ ꯆꯥꯇ꯭ꯔꯦꯠ ꯐꯪꯒꯗ꯭ꯔꯣꯗꯦ
ꯅꯍꯥꯟꯅꯤ ꯏꯉꯛ ꯑꯃꯨꯛ ꯀꯛꯋꯥꯗ ꯗ꯭ꯔꯦꯟ ꯁꯦꯡꯕ ꯆꯠꯂꯨꯏ ꯎꯃꯖꯤꯠꯀ ꯑꯩꯈꯣꯏꯅꯤ ꯆꯍꯨꯝ ꯆꯍꯨꯝ ꯐꯪꯉ ꯂꯥꯛꯑꯦ ꯑꯁ ꯇ꯭ꯔꯦꯁꯨ ꯁꯦꯡꯕ ꯂꯨꯄꯥ ꯆꯍꯨꯝ ꯆꯍꯨꯝꯗꯪꯁꯨ ꯐꯪꯕ ꯈꯣꯏꯗꯧ ꯈ ꯈꯣꯏꯗꯧ ꯁꯣꯡꯅꯤꯡꯉꯥꯏ ꯂ ꯑꯩꯗꯤ ꯈꯣꯏ ꯑꯩꯈꯣꯏꯅꯤ
ꯅꯣꯏ ꯀꯝꯄꯅꯤꯒꯤ ꯅꯣꯏ ꯀꯝꯄꯅꯤꯒꯤ ꯀꯃꯤꯁꯟꯅ ꯀꯌꯥꯅꯣꯕ ꯅꯣꯏ ꯆꯠꯄꯗ
ꯁꯉꯥꯏꯒꯤꯔꯣ
ꯑꯥ
ꯁꯉꯥꯏꯒꯤ ꯀꯩꯅꯣ ꯂꯨꯄꯥ ꯂꯤꯁꯤꯡ ꯑꯃꯅꯦꯕ ꯃꯣꯏ ꯄꯤꯔꯛꯇꯣꯏꯁꯦ ꯃꯣꯏ ꯀꯩꯅꯣ ꯀꯥꯡꯕꯨꯅꯗꯤ ꯑꯩꯈꯣꯏ ꯊꯕꯛ ꯔꯤꯕ ꯃꯣꯏ ꯀꯩꯅꯣ ꯃꯣꯏ ꯁꯤꯜꯂꯤꯕ ꯀꯩꯅꯣꯗꯨꯅ ꯑꯗꯨꯒ ꯑꯩꯈꯣꯏꯅ ꯆꯅꯤꯡ ꯨꯄꯥꯥꯟ ꯂꯧꯍꯧꯔꯒ ꯁꯉꯥꯏꯗ ꯑꯃꯨꯛ ꯂꯨꯄꯥ ꯆꯅꯤ ꯀꯥꯕ ꯇ꯭ꯋꯦꯟꯇꯤ ꯄꯥꯔꯁꯦꯟ ꯃꯣꯏꯅ ꯆꯥꯕ
ꯄꯦꯟꯗꯤ ꯄꯥꯔꯁꯦꯟ ꯃꯣꯏ ꯆꯥꯕꯣ
ꯑꯝ
ꯃꯤ ꯑꯃꯗꯒꯤ ꯇꯦꯟ ꯄꯁ ꯇꯦꯟ ꯄꯥꯏꯁꯥꯅꯤꯀꯣ
ꯎꯝ
ꯇ ꯄꯥꯔꯁꯦꯟ ꯌꯥꯃꯟꯒꯔꯦꯗ
ꯑꯇꯣꯞꯄꯒꯤꯗꯤ ꯌꯥꯝ ꯌꯥꯝꯗꯦ ꯑꯩꯈꯣꯏ ꯌꯥꯝ ꯌꯥꯝꯕ ꯑꯗꯨꯝ ꯇꯧꯋꯦ ꯑꯗꯩ ꯁꯥꯔꯤꯁꯤꯁꯨ ꯑꯇꯣꯞꯄ ꯈ ꯀꯦꯇ꯭ꯔꯤꯡ ꯀꯥꯡꯒꯨ ꯂꯩꯗꯅ ꯃꯌꯥꯝ ꯑꯃ ꯍꯧꯖꯤꯛ ꯂꯨꯄꯥ ꯂꯤꯁꯤꯡ ꯑꯃꯒ ꯂꯤꯁꯤꯡ ꯑꯃ ꯆꯅꯤ ꯁꯥꯏ ꯍꯥꯏꯌꯦ ꯑꯗꯨ ꯑꯗꯨꯗꯩ ꯀꯛ ꯀꯄꯅꯤ ꯍꯥꯏꯔ ꯑꯩꯈꯣꯏꯗꯤ ꯑꯃꯛ ꯂꯤꯁꯤꯡ ꯑꯃ ꯁꯥꯕꯗ ꯑꯗꯨꯝ ꯀꯪꯉꯛꯄꯅꯤꯗꯅ
ꯑꯝ
ꯊꯕꯛꯁꯨ ꯑꯁ ꯑꯩꯈꯣꯏ ꯇꯧ ꯐꯖꯅ ꯇꯧꯋꯤ ꯋꯥꯏ
ꯑꯦ ꯐꯥꯏꯚ ꯄꯥ꯭ꯔꯁꯦꯟꯒꯨꯝꯕ ꯑꯦꯠ ꯄ꯭ꯥꯔꯁ‌ꯦꯟ ꯑꯦꯠ ꯄꯥꯔꯁꯦꯟꯒꯨꯝꯕ ꯑꯗꯨꯃꯥꯏꯅ ꯇꯧꯔꯐꯩ ꯀꯥꯏꯗꯤ ꯇ‌ꯦꯟ ꯄꯥꯁ ꯆꯟꯅꯤ ꯌꯥꯝꯃꯟꯈ꯭ꯔꯦ ꯊꯥꯕꯛꯅ ꯅꯣꯏꯅ ꯇꯧꯔꯒ ꯃꯣꯏꯗꯤ ꯑ‌ꯣꯡꯂꯤ ꯁꯤꯟꯗꯣꯛꯄ ꯈꯛꯇꯪꯅꯦ